ꯀꯩꯔꯣ
ꯍꯅꯦ ꯍꯥꯎ
ꯇꯔꯦꯀꯣ
ꯍꯥ ꯌꯥꯗ
ꯌꯥ
ꯎꯝ ꯅꯨꯡꯉꯥꯏꯇꯕ꯭ꯔꯣ ꯑꯩꯒꯤꯁꯦ
ꯈꯤꯇꯪ ꯈꯤꯇꯪ ꯅꯨꯡꯉꯥꯏ ꯇ ꯃꯥꯜꯂꯦ
ꯍꯥꯏꯔꯛ ꯑꯣꯀꯣ ꯑꯩ ꯅꯨꯡꯉꯥꯏꯇ꯭ꯔꯗꯤ ꯌꯦꯡꯒꯦ ꯑꯃꯨꯛꯀ ꯗꯣꯃꯤꯅꯣ
ꯑꯍꯥ ꯌꯦꯗ ꯀ ꯀꯦꯝ ꯆ ꯆꯥ ꯊꯛꯑꯝꯕꯅꯦ ꯆꯝꯄ꯭ꯔꯥ ꯃꯅꯥ ꯍꯥꯞꯄꯦꯗꯅ
ꯊꯛꯑꯣ ꯊꯛꯑꯣ ꯅꯪꯅ ꯆꯥ ꯄꯥꯝꯕꯁꯤꯗꯤ ꯍꯥꯏꯁꯤꯅꯤ
ꯎꯝ ꯑꯩꯗꯣ ꯉꯁꯥꯏ ꯆꯥꯛꯇꯣ ꯉꯟꯅ ꯆꯥꯈ꯭ꯔꯕꯀꯣ
ꯑꯥ
ꯑꯗꯨ ꯑꯩ ꯁꯥꯏꯔꯛꯀꯦ ꯅꯪ ꯇꯥꯒꯗ꯭ꯔꯣ
ꯑꯥꯎ ꯇꯥꯏꯌꯦꯅ ꯍꯥꯏꯌꯣꯅ
ꯇꯥꯕ꯭ꯔꯣ ꯑꯩꯅ ꯁꯥꯏꯕꯁꯦ
ꯎꯝ
ꯎꯝ ꯇꯍꯜꯂꯣꯏꯒꯦ ꯇꯧꯔꯒꯥ
ꯑꯃꯨꯛꯃꯨꯛ ꯇꯥꯏꯌꯦ ꯑꯃꯨꯛꯃꯨꯛ ꯇꯥꯗꯦꯗꯨꯅꯤ
ꯑꯩꯅ ꯇꯥꯍꯟꯗꯕꯅꯦ ꯅꯪ ꯑꯃꯨꯛ ꯂꯥꯝꯃꯦ ꯍꯥꯏꯔꯒ ꯑꯩ ꯂꯥꯛꯑꯒ ꯄꯤꯊꯛꯄꯗꯤ ꯉꯝꯃꯣꯏꯗꯅ
ꯎꯝ ꯍꯣꯏꯅꯦ
ꯑꯗꯨꯒꯤ ꯆꯦꯛꯁꯤꯟ ꯊꯧꯔꯥꯡ ꯂꯧꯁꯟꯕꯅꯦꯕ ꯑꯩꯗꯤ
ꯅꯪꯒꯤ ꯅꯃꯥꯟꯅꯕꯤꯁꯦ ꯍꯛꯆꯥꯡ ꯌꯥꯗ꯭ꯔꯦꯍꯦ
ꯀꯩꯗꯧꯔꯒꯦ
ꯇꯤꯟꯅ ꯌꯥꯝ ꯆꯤꯛꯑꯒ ꯂꯩꯔꯦꯅꯦ
ꯀꯩ ꯇꯤꯟꯅ
ꯂꯍꯣꯟ ꯇꯤꯟꯅ
ꯎꯝ ꯑꯗꯨꯗꯕꯣ
ꯍꯣꯏ ꯂꯤꯍꯣꯟ ꯇꯤꯟ ꯑꯩꯗꯤ ꯆꯍꯤ ꯈꯨꯗꯤꯡꯒꯤ ꯇꯧꯔꯒ ꯂꯩꯅꯤ
ꯀꯩꯅꯣ ꯅꯣꯏꯅ ꯂꯩꯗꯣ ꯂꯄꯥꯛꯇꯥꯔꯣ
ꯑꯁ ꯅꯅꯥ ꯃꯈꯣꯏ ꯃꯅꯥꯛꯇ ꯂꯧꯕꯨꯛ ꯉꯥꯛꯇꯅꯦ
ꯎꯝ
ꯍꯣꯏ ꯑꯩꯒꯤ ꯍꯛꯆꯥꯡꯁꯦ ꯄꯨꯛꯇꯁꯨ ꯉꯛ ꯃꯈꯥꯗꯁꯨ ꯇꯧꯔꯒ ꯂꯩꯔꯤꯅꯤ
ꯅꯣꯏ ꯑꯗꯨꯋꯥꯏ ꯗꯗꯤ ꯀꯥꯡꯒꯤ ꯂꯥꯏꯅꯥꯒ ꯇꯧꯅꯗꯔꯣ
ꯖꯅꯤꯗ
ꯎꯝ
ꯈꯪꯗꯦꯗ ꯑ ꯌꯥꯝ ꯅꯥꯔꯦꯕ ꯑꯩꯒꯤ ꯈ꯭ꯋꯥꯡꯗ ꯑꯣꯏꯕꯒꯤ ꯈꯣꯡꯒꯔꯥꯎ ꯁꯦꯠꯄ ꯌꯥꯗ꯭ꯔꯦꯕ ꯅꯨꯉꯥꯏꯔꯣ
ꯀꯩꯅꯣ ꯂꯤꯍꯣꯟ ꯇꯤꯟ ꯍꯥꯏꯁꯦ ꯀꯃꯥꯏꯅ ꯇꯧꯒꯦ ꯑꯩ ꯈꯪꯗꯤꯌꯦ
ꯄꯥꯝꯕꯤꯁꯤ ꯁꯥꯡꯉꯦꯕ
ꯅ ꯁꯥꯥꯗ
ꯑꯩꯅ ꯇꯨꯝꯃꯤꯀꯥꯟꯗ ꯆꯤꯛꯑꯝꯃꯦꯕ ꯑꯗꯣ ꯂꯝꯕꯤꯁꯦ ꯁꯥꯡꯅ ꯁꯥꯡꯅ ꯂꯩꯌꯦꯕ ꯃꯥꯅ ꯆꯠꯂꯝꯃꯤꯁꯦ
ꯑꯣ
ꯇꯟꯕꯒ ꯌꯥꯝ ꯅꯥꯏꯕ
ꯀꯩꯅꯣ ꯀꯌꯥꯝ ꯄꯤꯛ ꯆꯥꯅꯣ ꯀꯌꯥ ꯎꯗ꯭ꯔꯤꯗꯨꯕ
ꯃꯥꯗꯣ ꯂꯝꯕꯤ ꯆꯠꯄꯗꯅꯦ ꯃꯍꯤ ꯑꯃ ꯀꯥꯞꯊꯣꯛꯑꯦ ꯍꯥꯏꯌꯦꯕ
ꯑꯥ
ꯑꯗꯨ ꯃꯍꯤꯗꯨꯅꯅꯦ ꯍꯥꯏꯌꯦꯕ ꯑꯩꯈꯣꯏ ꯍꯛꯆꯥꯡꯗ ꯆꯥꯟꯅꯗꯦ ꯍꯥꯏꯕ ꯌꯥꯝ ꯅꯥꯏꯌꯦꯕ ꯍꯥꯏꯗꯨꯅꯣ ꯋꯥꯏꯇ ꯋꯥꯏꯇ ꯋꯥꯏꯇ ꯀꯥ ꯋꯥꯏꯀꯁꯇ ꯑꯩ ꯍꯥꯏꯗꯨꯅ ꯈꯡꯗꯦꯅꯦ ꯅꯥꯏ ꯆꯥꯕꯩ ꯇꯥꯏꯞꯇ ꯆꯥꯔꯒꯅꯦ ꯅꯨꯡꯉꯥꯏꯇꯕꯅ ꯅꯥꯔꯦ ꯈꯪꯗꯦ ꯅꯨꯡꯉꯥꯏꯇꯖꯥꯠꯅꯤ
ꯑꯁ
ꯑꯧ ꯅꯥꯏꯌꯦ ꯌꯥꯝꯅ
ꯅꯣꯏ ꯅꯃꯥꯟꯅꯕꯤ ꯑꯇꯩꯗꯤ ꯇꯧꯅꯗ꯭ꯔꯣ
ꯑꯩꯅ ꯏꯇꯧ ꯇꯧꯋꯦꯕ ꯃꯤ ꯌꯥꯝ ꯁꯥꯊꯤ ꯁꯥꯊꯤꯅ ꯇꯧꯕ ꯌꯥꯎꯋꯦꯍꯦ
ꯎꯝ
ꯃꯥꯏꯗꯒ ꯑꯩ ꯉꯥꯛꯇ ꯁꯥꯡꯅ ꯆꯠꯂꯒ ꯂꯩꯔꯤꯁꯤ ꯌꯦꯡꯉꯨꯇꯣ ꯍꯧꯖꯤꯛ ꯑꯜꯁꯔꯁꯨ ꯊꯣꯡꯅꯥꯎ ꯍꯥꯡꯗ꯭ꯔꯗꯤ ꯂꯩꯕ ꯉꯝꯗꯦꯕ
ꯎꯝ
ꯑꯗꯨ ꯊꯣꯡꯅꯥꯎ ꯍꯥꯡꯉꯁꯨ ꯇꯤꯟ ꯆꯪꯉꯦ ꯊꯣꯡꯅꯥꯎ ꯍꯥꯡꯗ꯭ꯔꯒꯅ ꯏꯪꯕ
ꯁꯥꯕ ꯅꯠꯇꯕ
ꯑꯣ ꯁꯥꯌꯦꯍꯥꯏꯕ ꯍ
ꯌꯗ꯭ꯔꯦ ꯑꯩꯁꯦ ꯀꯩꯅꯣꯅꯦ
ꯑ
ꯎ
ꯀꯩꯅꯣꯍꯦ ꯀꯦꯝꯀꯤ ꯂꯩ ꯍꯥꯏꯕꯗꯣ ꯑꯗꯨꯗꯣ ꯅꯣꯡꯃ ꯃꯤ ꯑꯃ ꯅꯥꯔꯛꯇꯅ ꯂꯥꯏꯌꯦꯡ ꯁꯪꯗ ꯆꯠꯂꯦꯕ
ꯑꯥꯎ
ꯑꯗꯨꯒ ꯎꯡ ꯍꯦꯛ ꯆꯪꯕꯒ ꯀꯨꯗ ꯑꯁꯤꯕ ꯌꯥꯎ ꯂꯩꯔꯝꯃꯦ
ꯏꯃꯥ ꯇꯟꯕꯅ ꯂꯣꯏꯔꯦꯍꯦ
ꯑꯗꯨꯒ ꯑꯃꯅꯅꯦꯀꯣ ꯑꯃꯅ ꯃꯥꯁꯦ ꯑꯝ ꯂꯥꯏꯍꯧ ꯇꯧꯕ ꯂꯥꯏꯍꯧ ꯇꯧꯕꯗꯒꯤ ꯅꯣꯡꯉꯥꯜꯂꯒ ꯅꯠꯇꯦ ꯂꯥꯏꯍꯧ ꯇꯧꯔꯒ ꯃꯣꯏ ꯑꯗꯨꯋꯥꯏꯗ ꯑꯗꯨꯗꯒꯤ ꯍꯤꯗꯥꯛ ꯈꯔ ꯂꯩꯔꯕ ꯑꯗꯨꯒ ꯆꯥꯔꯕ ꯀꯩꯝ ꯇꯧꯔꯣꯏꯗꯅ ꯑꯗꯨꯒ ꯅꯣꯡꯉꯥꯜꯂꯒ ꯃꯥꯗꯤ ꯆꯥꯛ ꯆꯥꯕ ꯀꯥꯟꯗ ꯆꯥꯕ ꯌꯥꯗ꯭ꯔꯕ ꯍꯩꯠ ꯇꯣꯔꯛꯑꯕ ꯑꯗꯨꯒꯅꯦ ꯎꯝ ꯃꯥꯗꯣ ꯍꯣꯁꯄꯤꯇꯥꯜ ꯄꯨꯈꯠꯂꯛꯑꯦꯗꯅ ꯍꯣꯁꯄꯤꯇꯥꯜꯗ ꯄꯨꯈꯠꯂꯛꯑꯕ ꯃꯇꯨꯡꯗ ꯁꯤꯔꯦ
ꯎꯝ
ꯇꯥꯕ꯭ꯔꯥ
ꯇꯥꯏꯌꯦ
ꯑꯗꯨ ꯃꯤꯁꯨ ꯁꯤ ꯇꯝꯉꯝꯗꯦ ꯑꯗꯨꯒ ꯉꯔꯥꯡꯅ ꯑꯩꯈꯣꯏ ꯇꯥꯃꯣꯏ ꯃꯃꯥꯟꯅꯕ ꯑꯃ ꯇꯨꯝꯕꯗꯒꯤ ꯇꯨꯝꯃꯒ ꯂꯩꯈꯤꯗ꯭ꯔꯦ
ꯉꯥꯔꯥꯡ
ꯃꯥꯅ
ꯃꯥꯗꯣ ꯑꯌꯨꯛꯇꯒ ꯋꯥ ꯋꯥꯛꯀꯤꯡꯒ ꯍꯥꯏꯐꯦꯠ ꯆꯠꯂꯝꯃꯦ ꯍꯥꯏ ꯍꯥꯏꯐꯦꯠꯀ ꯆꯠꯂꯝꯃꯦ ꯍꯥꯏꯌꯦ
ꯎꯪ
ꯑꯗꯨꯒ ꯉꯥꯛꯇꯪꯃꯨꯛ ꯇꯨꯝꯙ ꯃꯥꯜꯂꯦ
ꯎꯪ
ꯑꯗꯨꯒ ꯎꯝ ꯈꯪꯗꯦ ꯃꯥꯖꯤ ꯏꯁꯤꯡꯒꯁꯨ ꯊꯛꯆꯜꯂꯨ ꯊꯛ ꯃꯥꯜꯂꯦꯕ ꯂꯥꯏꯍꯧꯖꯨ ꯈꯤꯇꯪ ꯈꯤꯇꯪ ꯂꯩꯕ ꯂꯣꯛꯁꯨ ꯑꯗꯨꯒꯥ ꯎꯪ ꯃꯥꯗꯣ ꯀꯩꯒꯤꯅꯣ ꯈꯪꯗꯦ ꯉꯥꯛꯇꯪ ꯂꯥꯎꯔꯝꯃꯦ ꯍꯥꯏꯌꯦ ꯑꯛ- ꯑꯛ ꯇꯧꯔꯒ ꯑꯗꯨꯒꯥ ꯃꯣꯏ ꯃꯤꯖꯤꯡꯗꯣ ꯇꯥꯍꯧꯗ꯭ꯔꯕꯖꯥꯠꯅꯤꯗ ꯎꯝ ꯑꯗꯩ ꯁꯤꯒꯔꯦ
ꯀꯩꯅꯦꯒꯦ ꯅꯣꯏ ꯂꯩꯀꯏꯗꯔꯣ ꯑꯔꯥꯞꯄꯗꯔꯣ
ꯂꯝ ꯑꯥꯃ ꯀꯥꯂꯤꯃꯥꯏ ꯂꯩꯕꯗꯣ ꯈꯪꯕ꯭ꯔꯥ
ꯎꯪ
ꯑ꯭ꯗꯨꯋꯥꯢꯏ ꯖꯒꯥꯗ ꯂꯝꯗꯨꯕꯨꯕ ꯑꯗꯨꯋꯥꯏ ꯖꯒꯥ ꯑꯣꯏꯕ ꯑꯗꯨ ꯌꯧꯗ꯭ꯔꯤꯉꯩꯗ
ꯎꯪ
ꯃꯣꯌꯅ ꯍꯧꯕꯅꯦ ꯂꯝꯗꯣ
ꯅꯪ ꯕ꯭ꯂꯨ ꯇꯨꯠ ꯍꯥꯞꯄ꯭ꯔꯣ
ꯍꯥꯞ ꯇꯦ
ꯎꯪ ꯅꯪꯒꯤꯐꯣꯟꯗꯣ ꯌꯥꯝ ꯅꯨꯡꯉꯥꯏꯇꯦ
ꯍꯧꯖꯤꯛꯂꯣ ꯀꯥꯌꯕ
ꯑꯣ ꯅꯪ ꯑꯣ ꯀꯣꯜ ꯇꯧꯅꯤꯡꯉꯗꯤ ꯑꯩꯒꯤ ꯏꯃꯥꯟꯅꯕꯤ ꯃꯆꯥꯗꯨꯗ ꯍꯥꯏꯕꯤꯒꯦꯀꯣ ꯇꯧ ꯀꯣ ꯃꯥꯗꯤ ꯌꯥꯝ ꯀꯤꯔꯒ ꯂꯩ ꯗꯩ ꯑꯩꯅ ꯍꯥꯏꯕ ꯑꯥꯁ ꯀꯣꯟꯅ ꯍꯥꯏꯔꯒꯦ
ꯃꯆꯥꯗꯣ
ꯑꯧ ꯅꯪ ꯐꯣꯟ ꯇꯧꯅꯤꯡꯉꯗꯤ ꯇꯧꯑꯕ ꯃꯉꯣꯟꯗ
ꯅꯪꯗꯤꯃꯥ ꯇꯧꯗ꯭ꯔꯣ
ꯇꯧꯋꯦ ꯍꯧꯖꯤꯛ ꯎꯪ ꯍꯧꯖꯤꯛꯇꯣ ꯃꯥꯅ ꯇꯧꯑꯣ ꯍꯥꯏꯕ ꯃꯥꯗꯤ ꯑꯩꯒꯤꯅꯦ ꯃꯥꯗꯤ ꯌꯥꯝ ꯊꯕꯛ ꯆꯤꯜꯂꯦ ꯇꯁꯦꯡꯕ ꯍꯥꯏꯔꯗꯤ
ꯎꯪ
ꯐꯤ ꯁꯥꯕꯗꯨ ꯃꯥꯏ ꯅꯨꯄꯥꯁꯦ ꯌꯥꯝ ꯈꯠꯅꯩꯌꯦꯕ ꯇꯜꯂꯦꯕ ꯑꯩ ꯉꯔꯥꯡꯗꯨ ꯅꯕꯥꯅꯤ ꯏꯕꯥꯅꯤ ꯁꯥꯟꯅꯈꯤꯕ ꯀꯣꯜꯗꯣ ꯏꯁꯀ꯭ꯔꯤꯟ ꯁꯣꯔꯠ ꯊꯥꯎꯑꯣ ꯑꯩꯒꯤ ꯅꯨꯄꯥꯗ ꯍꯥꯏ ꯑꯗꯨꯒꯨꯝꯕꯗꯣ ꯌꯥꯝ ꯍꯩꯅꯥꯗꯦꯕ ꯑꯩ
ꯑꯩꯌꯥ
ꯍꯥꯏꯗꯤ ꯏꯃꯥꯟꯅꯕꯤꯗ ꯏꯟꯚꯣꯜꯚ ꯇꯧꯒꯅꯨ ꯍꯥꯏꯕ ꯃꯕꯥꯅꯤ ꯈꯠꯅꯥꯔꯁꯨ ꯅꯠꯇ꯭ꯔꯥ ꯑꯩ ꯕꯤꯠꯌꯥꯝ ꯌꯥꯎꯗꯦꯕ ꯑꯗꯨꯒꯤ ꯑꯩ ꯑꯩ ꯇꯟꯇꯣꯛꯑꯣ ꯑꯩꯇꯜꯂꯦ ꯍꯥꯏꯕꯅꯦ ꯑꯗꯨꯒꯤ
ꯅꯪꯅꯥ ꯊꯥꯎ ꯍꯥꯏꯔꯤꯔꯥꯕ ꯅꯪ ꯅꯪꯅꯥ ꯃꯤꯗꯨꯗ ꯊꯥꯎ ꯍꯥꯏꯔꯣ
ꯅꯠꯇꯦ ꯑꯩꯅ ꯑꯩꯉꯣꯟꯗ ꯊꯥꯔꯛꯑꯣꯏ ꯑꯗꯣ ꯑꯩꯅ ꯊꯥꯕꯤꯈꯤꯕ ꯑꯗꯨ ꯃꯥꯅ ꯃꯥꯏ ꯅꯨꯄꯥꯗ ꯊꯗꯣꯏꯕ ꯑꯗꯨꯗꯤ ꯍꯧꯖꯤꯛꯁꯨ ꯀꯤꯕ- ꯈꯣꯠꯄꯒꯤ ꯑꯦꯀꯥꯎꯟ ꯄꯩꯁꯥꯖꯨ ꯇꯥꯅꯤꯡꯉꯦꯒꯨꯝꯕ ꯇꯧꯔ ꯂꯩꯕ ꯑꯗꯩ ꯀꯤꯔꯗꯤ ꯇꯧꯔꯨꯅꯨ ꯑꯩ ꯑꯗꯨꯒꯨꯝꯕ ꯍꯩꯅꯗꯦ ꯇꯧꯒꯅꯨ ꯑꯩꯁꯨꯅꯦ ꯑꯩꯗꯤ ꯑꯦꯗꯤꯛ ꯆꯨꯕꯒꯤ ꯎꯄꯥꯏ ꯂꯩꯇꯕꯒꯤ ꯇꯧꯕꯅꯤ ꯑꯗꯨꯅ ꯅꯪꯁꯨ ꯇꯜꯂꯗꯤ ꯇꯣꯛꯑꯣ ꯍꯥꯏꯕꯅꯦ
ꯑꯩꯉꯣꯟ ꯑꯩ ꯑꯩꯩꯅꯥ ꯑꯩꯗꯤ ꯍꯥꯏ ꯑꯩ ꯍꯥꯏꯕ ꯈꯛꯇꯅꯦꯕ ꯑꯩꯗꯤ ꯁꯨꯝ ꯍꯥꯏꯕꯤꯕ ꯈꯛꯇꯅꯦꯕ ꯇꯜꯂꯗꯤ ꯇꯣꯛꯑꯣ ꯇꯧꯅꯤꯡꯑꯗꯤ ꯇꯧꯑꯣ ꯇꯧꯅꯤꯡꯗ꯭ꯔꯗꯤ ꯇꯣꯛꯑꯣ ꯍꯥꯏꯕꯅꯦꯕꯥ ꯑꯗꯣ ꯑꯩꯉꯣꯟꯗ ꯁꯨꯝ ꯀꯝꯄ꯭ꯂꯦꯟ ꯇꯧꯕꯩ ꯇꯥꯏꯞ ꯇꯧꯔꯛꯄꯗꯣ ꯐꯨꯅꯤꯡꯉꯦꯕ ꯑꯩꯗꯤꯌꯥꯝꯅ
ꯇꯧꯅꯨ ꯇꯧꯅꯨ
ꯍꯥꯏꯗꯤ ꯑꯃꯨꯛꯀ ꯌꯥꯝꯃꯤꯒ-ꯌꯥꯝꯗꯦꯒ ꯄꯩꯁꯥ ꯌꯥꯝꯃꯤꯒ ꯌꯥꯝꯗꯦꯒ ꯑꯃꯨꯛꯀ ꯌꯥ ꯑꯩ ꯌꯥꯗꯦꯕ ꯑꯩꯉꯣꯟꯗ ꯄꯨꯔꯥ ꯋꯥꯔꯧꯕꯩ ꯇꯥꯏꯞꯇ ꯇꯧꯔꯛꯄꯗꯣ ꯑꯩ ꯐꯨꯅꯤꯡꯕꯅ ꯑꯩꯗꯤ ꯋꯥ ꯌꯥꯝ ꯄꯦꯠꯂꯦꯕ ꯑꯩ ꯑꯩꯗꯤ ꯄ꯭ꯔꯣꯛ-ꯄ꯭ꯔꯣꯛ ꯆꯥꯛꯄꯖꯥꯠꯅꯤ
ꯑꯥꯁꯤ ꯀꯔꯝ ꯀꯥꯟꯗꯩ ꯇꯤꯟꯅꯒꯔꯤꯅꯣ ꯅꯪ ꯀ꯭ꯂꯣꯖ ꯑꯣꯏꯔꯤꯖꯦ ꯑꯁꯤ ꯀꯔꯥꯢꯗꯩꯅꯣ
ꯑꯩꯖꯨ ꯈꯪꯗꯦ ꯑꯩꯅ ꯈ꯭ꯋꯥꯏ ꯌꯥꯕꯅꯦꯕ ꯑꯁꯤ ꯅꯨꯄꯤꯖꯦ
ꯎꯪ
ꯐꯕꯅꯦ ꯑꯥꯗꯣ ꯑꯩ ꯍꯥꯏꯕꯅꯦ ꯇꯧꯅꯤꯡꯉꯇꯧ ꯇꯧꯅꯤꯡꯗ꯭ꯔꯥꯒ ꯇꯣꯛꯑꯣ ꯑꯗꯨꯒ ꯑꯩꯉꯣꯟꯗ ꯀꯝꯄ꯭ꯂꯦꯟ ꯁꯨꯝ ꯇꯧꯋꯦ ꯁꯥꯎꯅꯤꯡꯉꯦ
ꯍꯨꯡ ꯌꯥꯝ ꯁꯥꯊꯤꯔ ꯖꯥꯠꯂꯣ
ꯑꯦ ꯑꯗꯨꯝ ꯄꯦꯠ ꯄꯥ -ꯄꯦꯠ ꯄꯥ ꯇꯧꯕꯗꯣ ꯇꯥꯅꯤꯡꯗꯦꯕ ꯑꯩ
ꯇꯣꯛꯀꯦ ꯍꯥꯌꯗꯦ
ꯇꯧꯔꯛꯑꯣꯁꯨ ꯍꯥꯏꯅꯦ ꯅꯦꯠꯋꯥꯛꯁꯨ ꯅꯨꯉꯥꯢꯇꯦ ꯋꯥꯊꯤ ꯋꯥꯔꯦꯝ ꯇꯧꯔ ꯂꯩ
ꯍꯣꯏꯅꯦ ꯅꯍꯥꯟꯖ ꯄꯩꯁꯥ ꯆꯪꯉꯛꯄꯗꯣ ꯕꯕꯤꯠꯁ ꯌꯥꯔꯦꯗ ꯑꯩꯒꯤꯖꯤ ꯌꯥꯗꯧ ꯃꯥꯟꯗ꯭ꯔꯦ ꯑꯩꯅ ꯍꯥꯏ ꯅꯪ ꯉꯥꯏꯕ ꯉꯝꯗ꯭ꯔꯕ꯭ꯔꯣ ꯍꯥꯏꯕ ꯑꯩꯅ
ꯎꯪ
ꯅꯪ ꯉꯥꯢꯍꯥꯛ ꯉꯥꯏꯕ ꯉꯝꯗ꯭ꯔꯕ꯭ꯔꯣ ꯌꯥꯗꯧ ꯃꯥꯟꯗ꯭ꯔꯦ ꯑꯩ ꯊꯣꯛꯑꯅꯤ ꯀꯥ ꯇꯧꯔ ꯋꯥꯔꯧꯕꯩ ꯇꯥꯏꯞꯇ ꯈꯪꯕ꯭ꯔꯥ
ꯑꯩ ꯆꯠꯂꯒ ꯐꯨ ꯔꯨ ꯖꯤꯔꯣ
ꯍꯥꯏꯗꯤꯅꯦ ꯎꯪ ꯆ ꯋꯥꯔꯧꯕ ꯇꯥꯏꯞꯇ ꯉꯥꯡꯕꯗꯣ ꯅꯨꯡꯉꯥꯏꯇꯦꯕ ꯑꯩꯁꯨ ꯑꯗꯨꯅꯦ ꯃꯤꯉꯣꯟꯗꯁꯨ ꯐꯣꯔꯁ ꯇꯧꯗꯦ ꯑꯩ ꯑꯁꯦꯡꯕ ꯍꯥꯢꯒꯦ ꯇꯧꯁꯨ ꯇꯧꯗꯦꯕ ꯑꯩ ꯋꯥꯔꯤ ꯍꯥꯏꯕ ꯈꯛꯇꯅꯤ ꯑꯩ ꯁꯨꯃꯥꯏꯅ ꯇꯧ ꯇꯧꯋꯦꯅ ꯍꯥꯏꯕꯈꯛꯇꯅꯦ ꯇꯧꯅꯤꯡꯉꯗꯤꯇꯧꯔꯣ- ꯇꯧꯅꯤꯡꯗ꯭ꯔꯗꯤ ꯇꯣꯛꯑꯣ ꯍꯥꯢꯕꯅꯦꯕ ꯑꯩ ꯃꯉꯣꯟꯗ
ꯀꯥꯟꯅꯕꯖꯨ ꯍꯥꯏꯕꯤꯔꯒ
ꯍꯥꯏꯗꯤ ꯑꯩꯖꯨ ꯈꯪꯗꯦ ꯑꯩꯖꯨ ꯏꯁꯥꯃꯛꯁꯨ ꯈꯪꯗꯦꯅꯀꯣ ꯑꯗꯨꯝ ꯑꯩꯁꯨ ꯃꯤꯅ ꯇꯧꯕ ꯏꯃꯥꯟꯅꯕꯤ ꯔꯨꯝꯃꯦꯠꯅ ꯇꯧꯕꯒꯤ ꯑꯩꯉꯣꯟꯗ ꯍꯥꯏꯔꯛꯄꯒꯤ ꯑꯩꯁꯨ ꯏꯁꯥ ꯐꯪꯕꯒꯤ -ꯐꯪꯉ ꯃꯇꯨꯡꯗ ꯅꯣꯏꯕꯨꯁꯨ ꯍꯥꯏꯔꯛꯄꯅꯦ ꯅꯣꯏꯁꯨ ꯀꯤꯔꯗꯤꯇꯧꯒꯅꯨ- ꯀꯤꯗ꯭ꯔꯗꯤ ꯇꯧꯑꯣ ꯍꯥꯏꯕꯅꯦ ꯍꯥꯏꯕ
ꯍꯥꯌ ꯍꯥꯌ
ꯃꯥꯖꯦꯀꯝꯄ꯭ꯂꯦꯟ ꯃꯆꯥ ꯃꯆꯥ ꯇꯧꯕꯗꯣ ꯑꯩ ꯐꯨꯅꯤꯡꯉꯦꯕ ꯃꯥꯢ ꯅꯨꯄꯥꯁꯨ ꯑꯃꯨꯛ ꯏꯟꯕꯣꯛꯁ ꯇꯧꯔꯛꯑꯦ ꯑꯩ ꯌꯥꯝ ꯐꯨꯅꯤꯡꯕꯅ ꯑꯩ ꯊꯥꯎꯒ ꯊꯥꯅꯨꯒ ꯑꯗꯣ ꯅꯪ ꯀꯣꯜꯁꯥꯅꯕ ꯊꯥꯖꯗ꯭ꯔꯕ ꯃꯥꯜꯂꯦ ꯀꯟꯐ꯭ꯔꯦꯟꯁ ꯄꯤꯔꯛꯀꯦ ꯄꯤꯔꯛꯑꯅꯤ
ꯁꯥꯟꯅꯔꯅꯤ ꯑꯃꯨꯛꯀ ꯅꯪ ꯋꯥꯔꯤ ꯁꯅꯔꯝꯕ꯭ꯔꯣ ꯍꯣꯏ ꯁꯥꯟꯅꯔꯝꯃꯦ ꯑꯩꯁꯨ ꯈꯨꯨꯝ ꯈꯨꯝꯃꯦ ꯑꯩ ꯉꯔꯥꯡꯗꯤ ꯁꯥꯎ ꯉꯔꯥꯡ ꯁꯥꯎꯅꯤꯡꯃꯟꯕꯒꯤ ꯅꯪ ꯅꯨꯄꯤꯕꯨ ꯁꯥꯎꯕꯤꯒꯅꯨ ꯑꯩꯅ ꯌꯥꯝ ꯌꯦꯠꯈ꯭ꯔꯕꯅꯦ ꯍꯥꯏꯕ ꯑꯗꯨꯒꯤ ꯆꯒꯠ ꯆꯒꯠ ꯇꯧꯕ ꯑꯩ ꯇꯧꯅꯤꯡꯗ꯭ꯔꯦꯕ ꯃꯉꯣꯟꯗ ꯑꯣꯁꯨ ꯍꯥꯏꯅꯤ
ꯑꯩꯗꯤ ꯀꯤ ꯑꯩꯗꯤ ꯀꯤ ꯃꯉꯣꯟ ꯇꯧꯕ
ꯅꯪꯅꯦ ꯅꯨꯡꯗꯥꯡꯋꯥꯏꯔꯝꯗ ꯃꯥꯏ ꯅꯨꯄꯥ ꯋꯥꯔꯤ ꯁꯥꯅꯩ ꯅꯨꯡꯗꯥꯡꯋꯥꯏꯔꯝꯗ ꯃꯥꯁꯦ ꯑꯌꯥꯝꯕ ꯁꯪꯉꯦꯕꯀꯣ ꯅꯨꯡꯗꯥꯡꯋꯥꯏꯔꯝ ꯒꯨꯝꯕꯁꯦ ꯑꯗꯣ ꯑꯩꯁꯨ ꯑꯩ ꯅꯨꯡꯗꯥꯡ ꯋꯥꯏꯔꯝ ꯑꯊꯦꯡ ꯑꯊꯦꯡꯕꯗꯗꯤ ꯇꯟꯕꯀꯣ ꯑꯗꯣ ꯑꯩꯅ ꯍꯥꯏꯕ ꯇꯧꯔꯛꯑꯣ ꯑꯩ ꯑꯗꯨꯝ ꯌꯥꯏꯌꯦ ꯅꯪ ꯁꯪꯕ ꯃꯇꯝꯗ ꯑꯩ ꯇꯧꯔꯛꯀꯦ ꯑꯥ ꯑꯗꯨꯒꯤ ꯍꯥꯏꯕ ꯑꯗꯨꯒꯤ ꯃꯥꯁꯦ ꯄꯨꯡ ꯇꯔꯥ ꯑꯗꯨꯋꯥꯏꯗꯔ ꯇꯧꯋꯦꯕ ꯑꯩꯅ
ꯎꯝ
ꯑꯗꯨꯒ ꯃꯥꯢ ꯅꯨꯄꯥꯅ ꯊꯥꯖꯗ꯭ꯔꯦ ꯍꯥꯏꯌꯦ ꯁꯀ꯭ꯔꯤꯟꯁꯣꯠ ꯑꯗꯨꯒ ꯀꯣꯜ ꯀꯟꯐ꯭ꯔꯦꯟꯁ ꯄꯤꯔꯛꯀꯦ ꯅꯪ ꯑꯩꯒ ꯁꯥꯟꯅꯅꯤ ꯍꯥꯏꯕꯤꯌꯨ ꯑꯃꯨꯛꯀ ꯍꯥꯢ ꯂꯩꯔꯅꯤ ꯑꯩꯅ ꯍꯣꯢ ꯈꯪꯗꯦ
ꯃꯥꯗꯤ ꯌꯥꯝ ꯐꯖꯕꯅꯤꯅ
ꯌꯥꯝ ꯌꯥꯝ ꯋꯥꯗ ꯌꯥꯝ ꯆꯥꯎꯔꯛꯑꯦꯕ ꯑꯩ ꯌꯥꯝ ꯇꯜꯂꯦꯕ ꯑꯗꯨꯗꯨꯒ ꯅꯁꯥꯅ ꯅꯁꯥ ꯅꯁꯥꯅ ꯀꯟꯇ꯭ꯔꯣꯜ ꯇꯧ ꯃꯤ ꯌꯥꯥꯎꯒꯅꯨ ꯍꯥꯏꯕ ꯃꯥꯏ ꯅꯨꯄꯥꯅꯤ ꯅꯠꯇ꯭ꯔꯣ
ꯃꯥꯅꯦ
ꯑꯩ ꯑꯃꯨꯔꯛꯇꯤ ꯍꯥꯏꯔꯝꯃꯦ ꯑꯩꯁꯨ ꯅꯨꯡꯇꯤꯒꯤ ꯇꯧꯔꯛꯉꯑꯗꯤ ꯑꯩꯁꯨ ꯄꯦꯟꯅꯦꯕ
ꯀꯦꯝ ꯈꯜꯂꯨꯅꯣꯅꯣ ꯀꯦꯝ ꯈꯜꯂꯨꯅꯣ ꯑꯩ ꯂꯩ
ꯋꯥꯏꯑꯦꯕ ꯃꯤ ꯅꯨꯄꯥ ꯑꯣꯏꯁꯤꯟꯅꯕꯗꯣ ꯑꯩꯁꯨ ꯇꯜꯂꯦꯕ ꯅꯨꯡꯇꯤꯒꯤ ꯑꯩꯅ ꯌꯥꯝ ꯌꯦꯠꯄ ꯇꯥꯍꯟꯕꯗꯣ ꯅꯪ ꯑꯦꯑꯥ ꯀꯩꯅꯣꯒ ꯍꯧꯖꯤꯛꯀꯤ ꯋꯥꯔꯤ ꯁꯥꯟꯅꯔꯝꯃꯤꯔꯣ ꯍꯥꯏꯕ ꯑꯩꯅ ꯍꯣꯏ ꯁꯤꯟꯅꯔ ꯝꯃꯦ ꯑꯗꯨꯗꯤ ꯅꯨꯡꯇꯤꯒꯤ ꯈꯠꯅꯕꯒꯤ ꯑꯩꯒꯤꯁꯨ ꯈꯠꯅꯔꯒ ꯂꯩꯌꯦꯕ ꯑꯩꯒꯤꯗꯣ ꯅꯍꯥꯟꯅꯗꯒꯤ ꯑꯩ ꯃꯥꯒꯤ ꯀꯣꯜ ꯄꯥꯏꯗꯦꯕ ꯑꯩꯅ ꯀꯩꯅꯣꯗꯣ ꯑꯩ ꯅꯨꯄꯥꯗꯨꯗꯣ ꯑꯩ ꯁꯤꯗ ꯑꯦꯗꯤꯛ ꯆꯨꯃꯟꯕꯒꯤꯀꯣ ꯀꯣꯜꯒ ꯄꯥꯢꯗꯦ ꯃꯤꯁꯦꯁꯀ ꯍꯟꯗꯦ ꯈꯠꯅꯔꯒ ꯂꯩꯕꯅꯦꯕ ꯑꯗꯨ ꯀꯅꯥꯝꯇ ꯏꯟꯒ꯭ꯣꯜꯒ ꯇꯧꯗꯦ ꯑꯩ ꯑꯗꯨꯝ ꯑꯩ ꯊꯣꯛꯄ ꯇꯧꯔꯤꯁꯤꯅꯤ ꯑꯥ ꯋꯥ ꯉꯥꯡꯒ ꯇꯧꯔꯗꯅ ꯉꯥꯡꯉ ꯂꯩꯔꯝꯃꯦꯕ ꯀꯔꯤ ꯂꯩ ꯉꯥꯡꯕꯝ ꯌꯥꯔꯦꯁꯦ
ꯁꯤ ꯍꯪ ꯇꯥꯡ